ꯇꯥꯏ
ꯇꯥꯕ꯭ꯔꯣ ꯇꯥꯕ꯭ꯔꯣ ꯇꯥꯕ꯭ꯔꯣ
ꯑꯁꯤꯁꯦ ꯅꯉꯣꯟꯗ ꯇꯧꯔꯛꯄꯗ ꯀꯩꯑꯅ ꯊꯣꯛꯑꯦ
ꯎꯝ ꯄꯜꯂꯛꯑꯣ ꯍꯥꯏꯔꯣ
ꯅꯠꯇꯦ ꯑꯗꯨꯝ ꯍꯥꯏꯔꯛꯑꯣ ꯍꯥꯏꯔꯛ ꯀꯣꯏꯅ ꯍꯥꯏꯔꯛꯑꯣꯅꯦ
ꯑꯗꯨꯝ ꯃꯤꯡ ꯊꯣꯛꯑꯦ
ꯑꯩꯅ ꯍꯥꯏꯗꯤ ꯀ ꯀꯩꯅꯣ ꯑꯩꯈꯣꯏ ꯑꯩꯈꯣꯏ ꯃꯥꯏ ꯃꯤꯡ ꯊꯣꯛꯄ꯭ꯔꯣꯕ
ꯊꯣꯛꯑꯦ
ꯑꯣ
ꯊꯣꯛꯑꯦꯕ ꯑꯩꯅ ꯇꯧꯔꯛꯄꯗꯤ ꯑꯩꯒꯤ ꯊꯣꯛꯄ
ꯊꯣꯛꯑꯦ ꯑꯗꯨꯝ ꯅꯪ ꯇꯧꯔꯛꯄꯗꯤ ꯑꯗꯨꯝ ꯁꯤꯜꯂ ꯑꯅꯤꯃꯛꯛꯇ ꯑꯗꯨꯝ ꯆꯞ ꯃꯥꯟꯅꯅ ꯊꯣꯛꯏ ꯀꯩꯅꯣ
ꯑꯗꯣ ꯑꯩꯒꯤꯗꯗꯤ ꯑꯩꯅ ꯑꯩꯅ ꯆꯪꯖꯕ ꯀꯥꯟꯗꯗꯤ ꯑꯗꯨꯃ ꯑꯃꯗꯣ ꯂꯩꯔꯤ
ꯎꯝ ꯑꯩꯁꯨ ꯂꯩꯌꯦ ꯁꯤꯁꯦ ꯑꯩꯈꯣꯏ ꯃꯥꯒꯤꯁꯨ ꯑꯗꯨꯝ ꯂꯩꯌꯦ ꯑꯃꯗꯣ ꯅꯪꯒ ꯆꯞ ꯃꯥꯟꯅꯅ ꯂꯩꯌꯦꯕ ꯑꯗꯣ ꯁꯤꯁꯦ ꯃꯔꯤꯔꯛꯇꯤ ꯅꯪꯉꯣꯟꯗ ꯇꯧꯕ ꯄꯨꯔ ꯑꯅꯤꯅ ꯑꯗꯨꯗꯨꯒ ꯑꯃꯗꯨꯅ ꯑꯃꯗꯨꯒ ꯇꯧꯔꯁꯦ
ꯎꯝ ꯑꯗꯨꯒꯤ ꯋꯥꯔꯤꯗꯨꯇꯣ ꯑꯇꯣꯞꯄ ꯋꯥꯔꯤ ꯑꯣꯏꯅ ꯇꯧꯔꯣ ꯍꯥꯏꯗꯤ ꯃꯣꯏꯅ ꯂꯧꯕ ꯃꯇꯝ ꯃꯇꯝꯗ ꯑꯇꯣꯞꯄ ꯈꯪꯖꯅꯕ
ꯍꯣꯏ ꯑꯗꯨꯗꯤ ꯋꯥꯖꯦ ꯐꯖ ꯐꯖꯅ ꯁꯦꯝ ꯁꯦꯝꯃ ꯉꯥꯡꯁꯦ ꯍꯣꯏ꯫
ꯍꯣꯏ ꯑꯗꯨꯅꯦ ꯍꯥꯏꯁꯦ ꯃꯤꯅ ꯇꯥꯕꯗꯁꯨ ꯃꯤꯅ ꯇꯥꯕꯗꯁꯨ ꯃꯌꯦꯛ ꯁꯦꯡꯅꯕ꯫
ꯍꯣꯏ - ꯍꯣꯏ ꯃꯣꯏ ꯐꯖꯅ ꯏ ꯊꯣꯛꯆꯅꯕ꯫
ꯑꯃꯅ ꯉꯥꯉꯤ ꯀꯥꯟꯗ ꯑꯃꯅ ꯉꯥꯡꯖꯟꯕꯁꯤꯁꯨ ꯇꯥꯗ ꯃꯔꯛ ꯃꯔꯛꯇ꯫
ꯑꯗꯨꯕꯨꯗꯤ ꯃꯣꯏ ꯍꯥꯏꯕꯅꯦ ꯋꯥꯔꯤ ꯁꯥꯟꯅꯕꯗ ꯑꯃꯅ ꯉꯥꯡꯕ ꯂꯣꯏꯔꯒ ꯑꯃꯅ ꯉꯥꯡꯉꯨ ꯑꯩꯈꯣꯏꯒꯤ ꯑꯃ ꯋꯥꯔꯤ ꯁꯥꯟꯅꯕꯗꯨꯗ ꯑꯁ ꯑꯗꯨ ꯑꯗꯥ ꯑꯗꯨ ꯑ ꯇꯧꯁꯤꯟꯕ ꯇꯧꯁꯤꯟꯅꯅꯣꯅ ꯍꯥꯏ ꯍꯥꯏꯗꯤ ꯃꯣꯏꯗꯤ ꯁꯤ ꯈꯣꯝꯒꯠꯄꯅꯤꯅ ꯐꯖꯅ ꯉꯥꯡꯕꯗꯣ ꯄꯥꯝꯃꯤꯗꯅ꯫
ꯑꯗꯨꯅꯤ꯫
ꯗꯨꯃꯥꯏ ꯍꯥꯏ
ꯑꯗꯨꯅ ꯃꯌꯦꯛ ꯁꯦꯡ - ꯁꯦꯡꯅ ꯉꯥꯡꯁꯦ꯫
ꯍꯣꯏ ꯃꯌꯦꯛ ꯁꯦꯡꯅ- ꯁꯦꯡꯅ ꯉꯥꯡꯖꯦ꯫
ꯒ꯭ꯌꯥꯟ ꯇꯥꯔꯅꯤꯀꯣ?
ꯍꯣꯏ ꯇꯥꯔꯅꯤ ꯑꯩ ꯇꯥꯔꯅꯤ꯫
ꯇꯥꯔꯦ ꯉꯁꯤꯗꯒꯤꯒꯥꯏꯑꯣ꯫
ꯍꯣꯏ ꯉꯁꯤꯗꯒꯤ ꯑꯩ ꯒ꯭ꯌꯥꯟ ꯇꯥꯔꯦ ꯑꯗꯣ ꯋꯥꯔꯤꯁꯦ ꯀꯩꯁꯥꯟꯅꯗ‌ꯣꯏꯕ ꯀꯩ ꯋꯥꯔꯤ ꯁꯟꯗꯣꯏꯕ?
ꯑꯈꯣꯏ ꯀꯥꯝꯐꯣꯏ ꯄꯥꯂꯦ
ꯑꯗꯨꯗꯤ ꯄꯣꯔꯣ ꯆꯥꯔꯁꯦ ꯉꯁꯥꯏꯗ ꯁꯤ ꯄꯥꯟꯕꯩ ꯄꯣꯔꯛꯑꯣ ꯀ ꯍꯥꯏꯅ ꯍꯧꯕꯗ‌ꯣ ꯅꯤꯡꯁꯤꯡꯉꯛꯑꯦ ꯑꯩ꯫
ꯑꯃꯗꯤ ꯃꯨꯟꯕ ꯃꯥꯜꯂꯦ ꯑꯩꯁꯦ ꯃꯈꯣꯡꯗ ꯐꯝꯃꯤꯕꯀꯣ
ꯎꯝ꯫
ꯑꯃꯗꯤ ꯃꯨꯜꯂꯦ ꯑꯇꯩꯗꯤ ꯁꯪꯉꯦ꯫
ꯑꯃꯨꯟꯕꯗ‌ꯣ ꯄꯨꯔꯛꯑꯣ ꯑꯗꯨꯗꯤ꯫
ꯃꯨꯜꯂꯤꯔꯥ
ꯗꯥꯛ ꯈꯔ ꯂꯩ꯫
ꯑꯦ ꯃꯣꯏ ꯀꯩꯅꯣꯗꯨꯅ ꯀꯩꯅꯣꯝ ꯍꯥꯏꯔꯛꯑꯕ ꯃꯥꯜꯂꯤꯅꯦ ꯄꯥꯏꯌ‌ꯣꯀꯣ꯫
ꯀꯩ ꯍꯥꯏꯔꯛ ꯏꯕꯥ
ꯥ ꯀꯔꯤꯅꯣ ꯑꯃ ꯍꯥꯏꯔꯤꯑꯦ ꯍꯣꯔꯦꯟ ꯂꯣꯏꯔꯒ ꯀꯩꯅꯣ ꯇꯧꯔꯒꯦ ꯍꯧꯖꯤꯛ ꯑꯩꯅ ꯊꯥꯕ ꯅꯉꯣꯟꯗ ꯇꯥꯕ꯭ꯔꯥ?
ꯇꯥꯏꯌꯦ꯫
ꯑꯗꯣ ꯀꯩ ꯍꯥꯏꯅꯣ ꯈꯪꯗꯦꯕ꯫
ꯑꯗꯨꯝꯕꯗꯣ ꯊꯥꯖꯤꯜꯂꯨꯅꯨ ꯍꯥꯏꯗꯤ ꯅꯨꯡꯉꯥꯏꯔꯣꯏꯕ꯫
ꯍꯣꯏ - ꯍꯣꯏ꯫
ꯐꯖꯅ ꯐꯖꯅ ꯁꯥꯟꯅꯕꯅ ꯐꯩ꯫
ꯐꯩ꯫
ꯅꯣꯡꯁꯦ ꯆꯨꯔꯛꯇꯨꯏꯔꯥ ꯈꯪꯗꯦ ꯅꯣꯡꯃꯪ ꯖꯜ ꯂꯛꯑ‌ꯦ꯫
ꯑꯩꯗꯤ ꯉꯁꯥꯏ ꯑꯌꯨꯛꯇ‌ꯣ ꯅꯣꯡ ꯇꯥꯕꯩ ꯋꯥꯈꯜꯗ ꯄꯨꯏꯌꯦ ꯅꯣꯡꯃꯪꯕꯩ ꯇꯥꯏꯞꯇꯥ ꯂꯩ ꯑꯗ ꯇꯨꯝꯕꯥ ꯅꯨꯡꯉꯥꯏ ꯀꯥꯏ ꯈꯜꯂꯝꯃꯤꯅ‌ꯦ
ꯃꯅꯤꯡꯂꯣꯝꯗꯒꯤ ꯂꯥꯛꯑꯦ ꯃꯃꯥꯡꯂꯣꯝꯗꯤ ꯅꯨꯡꯁꯥ ꯁꯥꯔꯦ
ꯉꯁꯥꯏ ꯑꯁꯨꯝ ꯑꯩꯈꯣꯏꯒꯤ ꯍꯣꯏ ꯀꯩꯅꯣꯝ ꯃꯃꯥꯡꯂꯣꯝꯁꯤꯗ ꯀꯩꯅꯣ ꯇꯧꯔꯝꯕꯗ ꯑꯩꯗꯤ ꯅꯣꯡ ꯇꯥꯕ ꯃꯥꯜꯂꯦ ꯀꯥꯏꯅ ꯈꯜꯂꯝꯃꯤꯅ‌ꯦ
ꯑꯃꯨꯛ ꯁꯥꯗꯣꯔꯛꯑꯦꯗꯨ ꯈꯗ꯭ꯔꯛ ꯑꯣꯏꯔ ꯃꯥꯜꯂꯦ
ꯈꯗꯔꯛꯀ ꯑꯣꯗꯔꯛꯀ ꯅꯣꯡꯁꯨ ꯈꯥꯗꯔꯛꯀꯥ ꯃꯗꯔꯛꯀꯥ ꯀ ꯇꯧꯔꯛꯑꯦ ꯃꯤꯗ ꯅꯠꯇꯅ
ꯇꯧꯔꯦ ꯇꯧꯔꯦ
ꯑꯦ
ꯍꯩꯅꯧ ꯑꯃꯨꯟꯕ ꯆꯥꯅꯤꯡꯉꯦ
ꯑꯩꯁꯨꯦ ꯆꯥꯅꯤꯡꯉꯤ ꯅꯣꯏ ꯄꯥꯟꯗ꯭ꯔꯣ
ꯆꯥꯖꯦ ꯍꯥꯏꯕꯥ
ꯈꯦꯆꯔꯤ ꯀꯔꯝ ꯀꯥꯟ ꯆꯥꯖꯦ ꯍꯥꯏꯅꯣ ꯁꯤꯗꯤ ꯁꯤ ꯑꯁꯤꯗ ꯊꯣꯡꯉ ꯆꯥꯁꯦ ꯍꯥꯏꯔꯣ ꯑꯩ ꯌꯥ
ꯅꯠꯇꯦꯍꯦ ꯌꯣꯟꯐꯝꯗꯩ ꯆꯠꯂꯒ ꯆꯥꯔꯨꯁꯤ ꯀꯩꯅꯣ
ꯑꯗꯨꯅꯤ ꯍꯥꯏꯔꯤꯁꯤ
ꯊꯣꯡꯉ ꯆꯥꯕꯒꯤ ꯖꯟꯖꯥꯟ ꯁꯤꯟꯕꯒ ꯉꯝꯃꯔꯣꯏ
ꯑꯊꯣꯏꯕꯤ ꯑꯩꯗꯤ ꯈꯟꯒꯤꯁꯦ ꯑꯁꯤꯗꯒꯤ ꯄꯩꯁꯥ ꯈꯔ ꯌꯥꯝ ꯇꯥꯜꯂꯛꯒ ꯑꯥꯗ ꯗ꯭ꯔꯦꯁ ꯑꯝꯇ ꯂꯩꯔꯨꯈꯤꯁꯦ
ꯍꯧꯔꯦ ꯃꯥꯒꯤ ꯋꯥ ꯊꯤꯖꯡ ꯑꯃꯨꯛ ꯍꯧꯔꯛꯑꯕ ꯑꯗꯨꯒꯤ ꯃꯇꯥꯡꯗꯣ ꯉꯥꯡꯉꯛꯑꯅꯣ ꯍꯥꯏꯕ ꯅꯠꯇ꯭ꯔꯥ ꯑꯩ ꯅꯡꯉꯣꯟꯗ
ꯍꯦꯛ ꯉꯥꯡꯅꯤꯡꯕꯥ ꯑꯩꯁꯦ
ꯅ ꯑꯗꯨꯑꯣꯏꯗꯤ ꯆꯞ ꯃꯥꯟꯅꯔꯦ ꯑꯗꯨꯝ ꯍꯟꯖꯤꯜꯂꯦ ꯑꯗꯨꯝ ꯍꯟ ꯆꯠꯂꯉꯥꯡ ꯂꯩꯔꯕꯣ ꯃꯤ ꯃꯥꯁꯤ ꯃꯤꯅ ꯂꯧꯅꯤꯡꯉꯔꯣꯏ ꯍꯥꯏꯕ
ꯍꯣꯏ ꯍꯣꯏ ꯑꯗꯣ ꯋꯥꯉꯥꯡꯁꯦ ꯑꯩꯅ ꯄꯟꯈꯤꯕꯥ ꯋꯥ ꯉꯥꯡꯉꯛꯑꯣꯕꯨ ꯀꯩ ꯄꯟꯈꯤꯕ ꯄꯜꯂꯥ ꯍꯥꯏꯁꯦ
ꯅꯣꯡꯖꯨ ꯅꯨꯡꯁꯥꯒꯤ ꯃꯔꯝꯗ ꯁꯥꯟꯅꯖꯦ ꯍꯥꯏꯕ ꯁꯥꯟꯅꯍꯧꯕꯅꯤ ꯃꯤ ꯈꯔ ꯅꯣꯡꯖꯨ ꯅꯨꯡꯁꯥꯁꯦ ꯁꯨꯃꯥꯏꯅ ꯍꯧꯖꯤꯛꯀꯥꯟꯁꯦ ꯅꯣꯡꯖꯨ ꯅꯨꯡꯁꯥꯁꯦ ꯌꯥꯝꯅ ꯀꯩꯅꯣ ꯇꯧꯔꯕꯅꯤꯅ ꯆꯥꯡ ꯅꯥꯏꯗ꯭ꯔꯕꯅꯤꯅ ꯂꯧ ꯀꯩ ꯎꯕꯗꯁꯨ ꯌꯥꯝꯅ ꯍꯥꯏꯗꯤ ꯀꯩꯅꯣ ꯇꯧꯗ꯭ꯔꯦ ꯈꯣꯠꯇ꯭ꯔꯦ ꯀꯣ
ꯑꯗꯨꯝ ꯄꯥꯟꯅꯕꯁꯨꯦ ꯌꯥꯏ ꯍꯥꯏꯗꯤꯅꯦ ꯂꯥꯏꯔꯤꯛ ꯑꯃ ꯄꯥꯏꯅꯔꯀꯥꯟꯗ ꯑꯗꯨꯝ ꯄꯥꯕꯁꯨ ꯀꯩꯁꯨ ꯀꯥꯏꯗꯕ꯭ꯔꯥ ꯈꯜꯂꯤ
ꯍꯣꯏ ꯑꯗꯨꯗꯨꯒ ꯃꯣꯏ ꯍꯥꯏꯔꯤꯁꯦ ꯑꯗꯨꯒ ꯍꯛꯆꯥꯡ ꯐꯕꯁꯤꯅ ꯍꯨꯃꯥꯡ ꯈꯔ ꯈꯔ ꯇꯥꯍꯟꯗ꯭ꯔꯗꯤ ꯍꯛꯆꯥꯡ ꯐꯅꯕ ꯇꯧꯕ ꯗꯔꯀꯥꯔ ꯇꯥꯏꯗ ꯍꯛꯆꯥꯡ ꯐꯕꯁꯤꯅ ꯂꯟꯅꯤ ꯀꯥꯏꯅ
ꯎꯝ
ꯇꯥꯍꯧꯋꯦ ꯍꯥꯏꯕ ꯃꯌꯥꯝ ꯑꯃ
ꯂꯣꯏꯅꯅ ꯇꯥꯔꯒ ꯑꯃꯨꯛ ꯉꯠꯇ꯭ꯔ
ꯍꯣꯏ
ꯑꯦ ꯑꯗꯨ ꯍꯥꯏꯔꯒ ꯀꯔꯤ ꯑ ꯑꯩꯅ ꯇꯧꯕ ꯒ ꯅꯪꯅ ꯇꯧꯕꯒ ꯑꯅꯤꯃꯛꯇꯣ ꯄꯨꯟꯅ ꯃꯁꯤꯡ ꯊꯤꯃꯤꯟꯅꯕ꯭ꯔꯥ
ꯅꯣ ꯑꯥ
ꯌꯥꯔꯦ ꯌꯥꯔꯦ ꯑꯗꯨꯗꯤ
ꯀꯃꯥꯏꯅ ꯊꯤꯗꯣꯏꯅꯣ ꯅꯪꯁꯨ ꯀꯔꯤꯅꯣ ꯑꯩꯅ ꯇꯧꯕꯗꯤ ꯑꯩꯅ ꯇꯧꯕ ꯈꯛꯇꯪ ꯅꯪ ꯇꯧꯕ ꯅꯪ ꯇꯧꯕ ꯈꯛꯇꯅꯤ
ꯃꯥꯟꯅꯦ ꯃꯥꯅꯦ ꯑꯗꯨꯒꯤ ꯑꯗꯨꯒꯤ ꯀꯩꯅꯣꯗꯤ ꯂꯩꯇꯦꯕ ꯑꯗꯨꯒꯤ ꯊꯣꯛꯐꯝꯗꯤ ꯂꯩꯇꯦꯕ
ꯂꯩꯇꯦꯌꯥ ꯑꯣꯡꯂꯤ ꯇꯧꯕꯁꯤ ꯈꯇꯪ ꯊꯣꯛꯄ ꯑꯣꯡꯂꯤ ꯀꯦꯟ ꯀꯣꯜ ꯇꯧꯕ ꯀꯣꯜ ꯇꯧꯕꯁꯦ ꯈꯛꯇꯅꯦꯕ ꯊꯣꯛꯇꯣꯏꯁꯦ
ꯎꯝ ꯑꯩ ꯅꯣ
ꯑꯗꯣ ꯃꯤ ꯃꯤ ꯑꯇꯣꯞꯄ ꯃꯌꯥꯝꯒꯤꯗꯤ ꯐꯤꯌꯔꯋꯦꯜ ꯂꯣꯏꯅ ꯇꯧꯅꯈ꯭ꯔꯦ ꯑꯩꯈꯣꯏꯒꯤꯅ ꯃꯅꯤꯟ ꯐꯧ ꯅꯥꯏꯗꯦ ꯍꯥꯏꯕ ꯔꯦ ꯑꯥ
ꯑꯗꯨ ꯑꯗꯨ ꯋꯥꯍꯩꯗꯣ ꯌꯦꯡꯉꯣ ꯅꯦ ꯁꯤ ꯀꯩꯅꯣꯗ ꯇꯝꯕ ꯉꯥꯛꯇꯅꯦꯀꯣ ꯇꯥꯔꯛꯇꯣꯏꯁꯤꯁꯨ ꯉꯥꯡꯉꯛꯇꯣꯏꯁꯤꯁꯨ
ꯇꯥꯔꯖꯤꯅꯣ ꯀꯩꯗꯧꯔꯒꯦ
ꯃꯁꯥꯗꯣ ꯄꯥꯟꯅꯕꯅꯦ ꯍꯥꯏꯌꯣ ꯃꯁꯥꯗꯣ ꯌꯧꯅꯕ ꯉꯥꯡꯒꯦ ꯍꯥꯏꯌꯣꯕ
ꯃꯁꯥ ꯑꯗꯨꯝ ꯌꯧꯖꯔꯁꯤꯅꯤ ꯌꯥꯎꯔꯝꯃꯒꯗꯤ
ꯃꯤꯗꯤ ꯀꯩꯅꯣ ꯗꯥꯏꯔꯦꯛ ꯗꯥꯏꯔꯦꯛ ꯄꯟꯕꯒ ꯌꯥꯎꯋꯤ ꯗꯨꯗꯤ
ꯌꯥꯎꯋꯦꯍꯦ ꯃꯣꯏ ꯃꯤꯡ ꯁꯣꯏꯗꯅ ꯄꯟꯅꯕꯁꯨ ꯌꯥꯎꯋꯦ
ꯑꯗꯨꯝ ꯌꯥꯎꯋꯦ ꯁꯣꯏꯕꯒ ꯅꯠꯇ꯭ꯔꯦ ꯃꯣꯏ ꯑꯗꯣ ꯍꯟꯖꯟ ꯍꯟꯖꯟꯅ ꯄꯜꯂꯦ
ꯑꯗꯣ ꯑꯗꯨꯝ ꯃꯣꯏ ꯀꯥꯏꯗꯦꯗ ꯑꯩꯈꯣꯏꯅ ꯈꯪꯗꯧꯁꯨ ꯂꯩꯇꯦ ꯀꯩꯗꯧꯔꯒꯦ ꯑꯗꯨꯕꯨ
ꯑꯗꯨꯅꯦ ꯍꯥꯏꯁꯦ ꯑꯗꯨꯒ ꯃꯣꯏ ꯁꯨꯝ ꯀꯩ ꯍꯥꯏꯅꯤ ꯑꯗꯨꯝ ꯗꯤꯄꯥꯔꯠꯃꯦꯟꯒꯁꯨ ꯄꯜꯂꯦꯕ
ꯑꯣ ꯑꯗꯨꯗꯒꯤ ꯃꯣꯏ ꯀꯩꯅꯣꯒꯁꯨ ꯎꯝ ꯀꯔꯤ ꯅꯨꯄꯤ ꯑꯃꯅ ꯃꯣꯏ ꯅꯨꯄꯥꯗꯨꯅ ꯀꯩꯅꯣꯝ ꯆꯀꯠ ꯆꯀꯠ ꯇꯧꯕꯒꯤ ꯌꯥꯝ ꯁꯤꯇꯍꯧꯕꯅꯤ
ꯑꯗꯨꯒꯤ ꯋꯥꯔꯤꯁꯨ ꯑꯗ ꯄꯨꯊꯣꯛꯑꯒ ꯉꯥꯡꯅꯥꯔꯕ
ꯑꯣ ꯑꯗꯨꯝ ꯑꯗꯨꯕꯨꯗꯤ ꯀꯥꯏꯗꯦꯗ ꯑꯈꯣꯏꯅ ꯀꯩꯝ ꯈꯪꯗꯧꯁꯨ ꯅꯠꯇꯦ ꯑꯗꯨꯝ ꯃꯣꯏ ꯗꯇꯥ ꯈꯣꯝꯕꯒꯤ ꯑꯗꯨꯝ ꯇꯧꯖꯕꯅꯤꯅꯀꯣ ꯍꯥꯏꯗꯤ ꯑꯍꯦꯟꯕ ꯃꯌꯥꯝ ꯃ ꯍꯥꯏꯗꯤ ꯏꯟꯐꯣꯔꯃꯦꯁꯟꯗꯤ ꯄꯤꯗꯦꯅ ꯑꯈꯣꯏꯅ
ꯎꯝ
ꯑꯗꯨꯅ ꯀꯥꯏꯗꯕ ꯃꯥꯜꯂꯦ ꯅꯦꯜ ꯄꯨꯂꯤꯁꯇ ꯑꯩꯒꯤ ꯈꯨ ꯑꯩ ꯈꯨꯖꯤꯟ ꯀꯟꯅ ꯍꯥꯞꯅꯤꯡꯉꯤ ꯈꯨꯖꯤꯤꯟꯁꯦ ꯑꯣꯏꯒꯤꯁꯤꯗꯤꯀꯣ ꯑꯣꯏꯒꯤꯁꯤꯗꯤ ꯑꯃ ꯖꯦꯜ ꯄꯣꯂꯤꯁ ꯇꯧꯔ ꯌꯥꯔꯅꯦꯕ ꯌꯥꯕꯣꯁ ꯇꯧꯕ ꯑꯗꯨ ꯍꯥꯏꯥꯏꯗꯤ ꯈꯔ ꯁꯦꯝꯕ ꯐꯖꯔꯅꯦꯕ ꯌꯦꯠꯀꯤꯁꯤꯗꯤ ꯈꯤꯇꯪ ꯑꯦꯛꯁꯇꯦꯟꯁꯟ ꯇꯧꯖꯕ ꯌꯥꯔꯣꯏ ꯍꯥꯏꯕ
ꯌꯥꯔꯣ
ꯑꯗꯣ ꯑꯣꯏꯈꯤꯁꯦ ꯁꯤꯗ ꯍꯦꯟꯅ ꯁꯪꯍꯟꯒꯦ ꯍꯥꯏꯔꯒꯗꯤ ꯑꯩꯁꯨ ꯍꯥꯞꯇꯕꯗꯤ ꯌꯥꯔꯔꯣꯏꯕ ꯀꯩꯁꯨ ꯑ ꯁꯤꯗꯤ ꯇꯝ ꯌꯥꯔ ꯍꯥꯏ ꯍꯥꯏꯕꯒꯤ ꯆꯥꯡꯁꯤꯗ ꯑꯗꯣ ꯑꯩꯅ ꯀꯩꯅꯣ ꯇꯧꯕ ꯃꯇꯥꯡꯗ ꯑ ꯑꯣꯏꯅ ꯍꯥꯞꯅꯤꯡꯕ ꯍꯧꯖꯤꯛꯇꯤ ꯀꯩꯝꯇ ꯇꯧꯕꯣꯏ ꯈꯣꯠꯄꯁꯨ ꯂꯩꯇꯕꯅꯤꯅ ꯑꯩꯅ ꯑꯩ ꯂꯩꯇꯦꯗꯅ ꯍꯣꯏ ꯑꯗꯨ ꯑꯗꯨꯅꯦ
ꯂꯥꯏꯔꯤꯛ ꯄꯥꯕꯗ ꯂꯥꯏꯔꯤꯛ ꯄꯥꯕꯗ ꯀꯩꯗꯧꯇꯦ ꯍꯥꯏꯅꯣ ꯅꯪ ꯈꯨꯠꯇ ꯐꯖꯥꯍꯜꯂꯒ
ꯃꯥꯅꯦ ꯂꯥꯏꯔꯤꯛ ꯄꯥꯕꯁꯤꯗ ꯌꯦꯡꯉ ꯌꯦꯡꯉ ꯂꯩꯇꯥꯥꯔꯅꯦ ꯈꯖꯤꯛ ꯈꯖꯤꯛ ꯊꯛ ꯀꯊ ꯊꯛ ꯊꯦꯛꯇꯣꯛ ꯀꯊꯛꯆꯤꯟꯒ ꯇꯧꯔꯒ ꯌꯥ ꯑꯦ ꯌꯥꯗꯤ ꯌꯥꯅꯤꯌꯦ ꯑꯗꯨꯏꯁꯨ ꯑꯃ ꯃꯣꯠꯈꯤꯅꯤ ꯀꯩ ꯄꯥꯝꯃꯨꯕꯗꯣ ꯌꯥꯝ ꯄꯥꯝꯃꯨꯅꯤ ꯍꯥꯏꯕ
ꯆꯥꯛ ꯆꯥꯕꯒꯗꯤ ꯆꯥꯃꯁꯅꯒ ꯆꯥꯔꯛꯇꯅꯀꯣ
ꯑ ꯑꯗꯨꯗꯩꯗꯤꯅꯦ, ꯏꯕꯦꯝꯃꯥ ꯃꯤꯠꯁꯦ ꯅꯥꯔꯦ ꯗꯝꯅ ꯂꯣꯏꯔꯦ ꯂꯎꯊꯣꯛꯈ꯭ꯔꯣ ꯑꯝꯇ ꯕꯤꯃꯔ
ꯆꯥꯛꯀꯗꯤ ꯊꯣꯡꯉꯨ ꯌꯥꯔꯛꯇꯗꯅ
ꯍꯣꯏ ꯀꯔꯤ ꯊꯣꯛꯏꯟ ꯀꯦꯖꯥ ꯁꯥꯔꯤꯕꯅꯣ ꯅꯪ ꯇꯧꯔꯤꯗꯣꯕꯣ ꯀꯥꯏ
ꯅꯠꯇꯦ ꯚ ꯌꯦꯟ ꯊꯣꯡꯉꯣꯒꯁꯦ ꯌꯥꯔꯑꯣꯗꯣꯏꯅꯦ ꯍꯥꯏꯕ ꯍꯥꯏ ꯗꯤ ꯃꯅꯝꯗꯨ ꯆꯨꯈꯤꯅꯦꯅ ꯈꯨꯖꯤꯟꯗꯨꯗ
ꯑꯩ ꯃꯆꯨꯁꯨꯨꯅꯤꯌꯦ ꯀꯥꯏ ꯍꯣꯏ ꯑꯩ ꯑꯣꯠꯄꯗ ꯅꯨꯡꯉꯥꯏꯇꯦꯕ ꯅꯣꯏ ꯊꯣꯡꯉꯣꯕ ꯀꯥꯏ
ꯅ ꯑꯗꯨ ꯇꯧꯒꯦ ꯇꯧꯔꯣꯏꯕꯦꯝꯃꯣ ꯋꯦꯠ ꯃꯦꯟꯇꯦꯟ ꯇꯧꯕ ꯉꯝꯅꯤ
ꯑꯁ ꯑꯁꯦꯡꯕ ꯄꯥꯃꯨꯗꯅꯀꯣ ꯑꯦ ꯄꯥꯝꯃꯨꯗꯅ ꯑꯁ ꯑꯩ ꯆꯥꯔꯔꯣꯏꯒꯦꯗ
ꯗꯨꯅ ꯍꯥꯏꯁꯦ ꯄꯥꯝꯃꯨꯗꯅ ꯅꯪ ꯐꯅꯌꯥꯝ ꯍꯟ
ꯑꯗꯨ ꯑꯃꯅꯤꯅꯤ ꯑꯁ ꯑꯩ ꯌꯥꯔꯦ ꯑꯩ ꯉꯁꯤꯒꯤꯗꯤ ꯈꯨꯠꯁꯤ ꯀꯌꯥ ꯅꯨꯡꯉꯥꯏꯗꯣꯏ ꯃꯥꯟꯅ ꯅꯣꯏ ꯑꯗꯨꯝ ꯆꯥꯏꯔꯣ ꯆꯃꯁ ꯌꯥꯎꯗ꯭ꯔ ꯆꯝꯃꯁ ꯑꯃ ꯑꯗꯨꯝ ꯄꯨꯔ ꯆꯠꯄꯗꯣ ꯈꯪꯕ꯭ꯔꯥ ꯑꯗꯨ ꯐꯤꯚꯝ ꯇꯧꯔꯛꯇꯧ ꯋꯥꯠꯂꯤ
ꯑꯗꯨꯅꯦ ꯍꯥꯏꯁꯦ ꯆꯃꯁ ꯑꯃ ꯗꯨꯝ ꯄꯨꯔꯥꯒ ꯆꯃꯁꯅ ꯆꯥꯗꯅ ꯀꯌꯥꯝ ꯌꯥꯝ ꯆꯥꯗꯣꯏꯅꯣ ꯃꯤꯅ ꯑꯗꯨꯝ ꯍꯥꯟꯒꯤꯗꯧ ꯂꯩꯔꯦ
ꯍꯣꯏ ꯑꯗꯨꯅ ꯑꯩ ꯊꯋꯥꯏꯅ ꯊꯤ ꯅꯨꯡꯉꯥꯏꯔꯛꯑꯦ
ꯊꯋꯥꯏ ꯅꯨꯡꯉꯥꯏꯇ꯭ꯔꯖꯨ ꯐꯤꯒꯔ ꯇꯥꯍꯧꯗꯣꯏ ꯅꯠꯇ꯭ꯔꯣ
ꯍꯣꯏ ꯑꯗꯨꯕꯨꯗꯤ ꯑꯗꯣ ꯑꯩꯗꯤꯀꯣ ꯍꯥꯞꯀꯦꯅ ꯍꯥꯞꯄꯗꯤ ꯈꯔ ꯁꯥꯡꯅ ꯍꯥꯞꯅꯤꯡꯉꯦꯕ
ꯁꯥꯡꯕꯗꯣ ꯁꯥꯡꯕꯗꯣ ꯋꯥꯅꯤꯌꯦ
ꯅꯇꯦ ꯁꯥꯡꯕ ꯍꯥꯏꯔꯒ ꯃꯌꯥꯝ ꯀꯥ ꯍꯦꯟꯅ ꯁꯥꯡꯕ ꯅꯠꯇꯦꯕ ꯑꯩꯅ ꯍꯥꯏꯔꯤꯁꯦ꯫ ꯅꯥ ꯈꯔ ꯈꯔ ꯑꯗꯨꯝ ꯆꯥꯡ ꯑꯝꯗ ꯈꯔ ꯁꯥꯡꯉꯦꯅ ꯈꯪꯕꯒꯤ ꯃꯤꯒꯤ ꯆꯥꯡ ꯑꯃ ꯂꯩꯗꯅ ꯑꯩꯈꯣꯏꯒꯤ ꯑꯗꯨꯒꯤ ꯆꯥꯡꯗ ꯍꯥꯞꯅꯤꯡꯉꯦꯕ꯫ ꯑꯃ ꯇꯦꯟꯕꯒꯤ ꯆꯥꯡꯗꯁꯨ ꯃꯤ ꯑꯗꯨꯝ ꯍꯥꯝꯅꯩꯗꯅ ꯃꯁꯥ ꯇ ꯃꯁꯥ ꯅꯥꯟꯅ ꯑꯃ ꯇꯦꯟꯕꯒꯤ ꯆꯥꯡꯗꯁꯨ ꯑꯗꯨ ꯈꯟꯕꯔ ꯖꯦꯅ ꯑꯗꯣ ꯑꯗꯨꯗꯤ ꯑꯗꯨꯝ ꯏꯁꯥꯒꯤꯁꯨ ꯃꯥꯜꯂꯦ ꯍꯣꯏ ꯃꯁꯥꯕꯨꯗꯤ ꯌꯥꯝ ꯅꯥꯜꯂꯦꯕꯀꯣ ꯑꯗꯣ ꯑꯩꯅ ꯄꯥꯝꯃꯤꯁꯤꯅ꯫ ꯍꯥꯞꯄꯦ ꯍꯥꯏꯗ ꯈꯪꯕꯩ꯫ ꯈꯔ ꯁꯥꯡꯉꯦꯅ ꯈꯪꯕꯩ ꯆꯥꯡꯗꯨꯗ ꯍꯥꯞꯅꯤꯡꯕ
ꯍꯣꯏ
ꯑꯗꯨꯃꯥꯏꯅꯗꯨ ꯑꯗꯨꯗ ꯍꯥꯞꯅꯤꯡꯉꯦ ꯑꯩꯅ ꯍꯥꯞ ꯑꯩꯗꯨ ꯐꯖꯕꯁꯨ ꯑꯗꯨꯝꯅ ꯑꯗꯨꯝ ꯍꯦꯜꯂꯦꯕ ꯈꯔ ꯁꯥꯡꯉꯛꯄ꯫
ꯐꯖ ꯇꯥꯕꯅꯤ ꯀꯩꯅꯣ ꯈꯔ ꯁꯥꯡꯅꯗꯤ ꯈꯨꯖꯤꯟꯅꯁꯤꯗꯤ ꯍꯔ ꯁꯥꯡꯅ ꯐꯖꯅꯩ
ꯎꯝ
ꯁꯥꯡꯗꯔꯗꯤ ꯊꯤ
ꯊꯤ ꯑꯗꯣ ꯃꯁꯥꯕꯨꯗꯤ ꯅꯥꯜ ꯃꯁꯥꯕꯨꯗꯤ ꯃꯌꯥꯝ ꯁꯥꯟꯗꯕꯤꯗ ꯈꯔ ꯑꯃ ꯈꯨꯖꯤꯟꯒꯤ ꯆꯥꯡ ꯑꯃꯗ ꯂꯩꯖꯔꯒ ꯃꯌꯥꯝ ꯁꯥꯟꯗꯕꯤꯗ ꯈꯔ ꯆꯥꯡ ꯑꯃꯗ ꯂꯩꯔꯒ ꯅꯦꯜ ꯄꯣꯂꯤꯁꯀ ꯇꯩꯔ ꯃꯁꯥ ꯅꯟꯅ ꯁꯪꯅ ꯂꯩꯕꯗꯣ ꯈꯪꯕ꯭ꯔꯥ ꯑꯗꯨꯁꯨ ꯑꯗꯨ ꯐꯖꯩꯕ
ꯎꯝ
ꯑꯥ ꯑꯗꯨ ꯅꯠꯇꯕ
ꯃꯤꯌꯥꯝ ꯀꯥꯏ ꯀꯥꯏ ꯑꯣ
ꯎꯝ ꯂꯣꯏꯒꯔꯥꯅꯤ ꯀꯩꯅꯣꯁꯤꯁꯨ꯫ ꯃꯇꯝ ꯌꯧꯁꯤꯜꯂꯦ
ꯂꯣꯏꯒ꯭ꯔꯅꯤ
ꯑꯗꯨꯒꯤ ꯅꯪꯅ ꯍꯧꯖꯤꯛ ꯂꯣꯏꯒ꯭ꯔꯅꯤ ꯍꯥꯏꯕꯗ ꯅꯣꯏꯒ꯭ꯔꯅꯤ ꯇꯥꯏꯃꯤꯅ ꯃꯥ ꯉꯥꯡꯉꯤꯁꯤꯕꯨ ꯅꯣꯏꯒ꯭ꯔꯅꯤ ꯍꯥꯏ ꯍꯥꯏꯔꯣ ꯂꯣꯏꯗꯅꯤ ꯍꯥꯏꯔꯣ ꯀꯥꯏ ꯇꯧꯗꯣꯏꯅꯦꯕ
ꯑꯅꯤ ꯑꯗꯨꯗꯤ ꯑꯩꯒꯤ ꯑꯩꯒꯤ ꯂꯣꯟ ꯑꯩꯒꯤ ꯂꯣꯟꯗꯣ ꯇꯧꯔꯛꯑꯣꯔꯥ
ꯀꯔꯤꯗ
ꯑꯃ ꯉꯍꯥꯟ ꯉꯥꯡꯕꯗꯣ ꯇꯧꯔꯛꯑꯣꯔꯕ
ꯑꯇꯩ ꯑꯗꯣ ꯃꯊꯪ ꯇꯧꯔꯁꯦꯕ ꯁꯤꯗ ꯁꯤꯗ ꯇꯧꯔꯛꯑꯅꯣ ꯁꯤ ꯂꯣꯏꯗꯣꯔꯦꯕ
ꯑꯗꯨꯗꯤ ꯋꯥꯅꯤꯍꯦ ꯃꯤꯅ ꯇꯧꯔꯗꯤ ꯑꯩꯉꯣꯟꯗꯒ ꯇꯥꯔꯗꯤ ꯑꯩꯕꯧ ꯈꯪꯖꯔꯣꯏ